ꯌꯦ
ꯅꯪꯅꯤ ꯅꯪꯅꯤ ꯅꯪ
ꯄ
ꯑꯩꯗꯤ ꯅꯪ ꯣꯍꯧꯁꯦ ꯌꯥꯝꯃꯛꯨꯛꯅꯤꯡ ꯉꯥꯛꯄꯅꯦ
ꯑꯂꯦ
ꯑꯩꯒꯤ ꯃꯦꯁꯦꯖꯇꯣ ꯑꯗꯨꯝ ꯚ꯭ꯌꯨꯗꯤ ꯇꯧꯋꯦꯕ
ꯀꯔꯤꯅꯣ ꯑꯩ ꯅꯪꯕꯨ ꯀꯔꯤ ꯇꯧꯔꯔꯤꯒꯦ ꯑ ꯑꯩꯕꯨ ꯌꯥꯝ ꯉꯥꯡꯅꯤꯡꯗꯁꯤ ꯅꯪ ꯀꯔꯤꯅꯣ ꯑꯩꯅ ꯅꯪꯕꯨ ꯀꯔꯤ ꯇꯧꯕꯤꯔꯤꯒꯦ ꯎꯝ
ꯁꯦꯁꯇꯣ ꯁꯦꯁꯇꯣ ꯑꯗꯨ ꯇꯦꯔꯒ ꯄꯥꯥꯏꯁꯨ ꯇꯧꯗꯦ ꯏꯌꯥ ꯏꯌꯥ ꯏꯌꯥ ꯏꯌꯥ ꯍꯧꯖꯤꯛ ꯍꯥꯏꯔꯤꯁꯤꯗꯤ
ꯌꯥꯝ
ꯌꯥꯝ ꯐꯥꯎꯋꯦꯀꯣ ꯅꯪꯁꯦ ꯅꯨꯄꯥ ꯌꯥꯝꯃꯦ ꯍꯥꯏꯅ ꯅꯪ ꯌꯥꯝ ꯐꯥꯎꯔꯦ
ꯅꯪ ꯅꯨꯄꯥ ꯀꯣꯏꯔꯗꯤ ꯅꯪ
ꯑꯩ ꯅꯪꯕꯨ ꯀꯔꯤ ꯇꯧ ꯑꯩ ꯅꯪꯕꯨ ꯀꯔꯤ ꯇꯧꯕ꯭ꯔꯥ
ꯅꯪ ꯅꯪꯗꯤ ꯌꯥꯗꯦ ꯍꯧꯖꯤꯛꯀꯤ ꯁꯨꯛꯌꯥ ꯌꯥ
ꯑꯩ ꯀꯔꯤ ꯀꯔꯤ ꯊꯕꯛ ꯅꯪꯕꯨ ꯑꯩ ꯀꯔꯤ ꯇꯕ꯭ꯔꯥꯅꯣ ꯍꯥꯏꯌꯣ
ꯑꯩ ꯅꯨꯄꯥꯕꯨ ꯉꯥꯡꯉꯤꯌꯦ ꯗꯤꯁꯇꯔꯕ ꯇꯧꯔꯛꯀꯅꯨ ꯀꯥꯏꯅ ꯁꯛꯇꯨꯒ ꯅꯣꯛ ꯀꯅꯨ ꯇꯥꯅꯤꯡꯗꯦ
ꯅꯪꯗꯣ ꯅꯪ ꯅꯪ ꯑꯗꯨꯗꯣ ꯑ ꯊꯥꯖꯕ꯭ꯔꯥ
ꯊꯥꯖꯕ ꯊꯥꯖꯗꯕꯒꯤ ꯋꯥ ꯅꯗꯦ ꯅꯪꯒꯤ ꯈꯨꯄꯣꯡꯗꯣ ꯅꯪ ꯅꯨꯄꯥ ꯀꯣꯏꯕ꯭ꯔ ꯌꯥꯔꯣꯏꯀꯣ
ꯈꯄꯣꯡ ꯍꯥꯏꯗꯤ ꯀꯔꯤꯅꯣ
ꯄꯣꯝꯗꯅ ꯇꯗꯦ
ꯍꯣꯏ ꯍꯣꯏ
ꯍꯥꯏ ꯍꯣꯔꯦꯟꯟꯅ ꯑꯦꯛꯁꯄ꯭ꯂꯦꯟ ꯇꯧꯕꯤꯒꯦ
ꯅꯪ ꯈꯗꯣꯡ ꯍꯥꯏꯕꯗꯣ ꯅꯨꯄꯤ꯭ꯔꯤꯗ ꯂꯩꯕ ꯃꯅꯤꯄꯨꯔꯤꯗ ꯂꯩꯕ ꯃꯥꯟꯗꯦ
ꯂꯩꯌꯦ ꯂꯩꯌꯦ
ꯅꯪꯅ ꯍꯥꯏꯅꯤꯡꯅꯤꯡꯕ ꯑꯗꯨꯝ ꯍꯥꯏꯕ ꯃꯥꯜꯂꯦ ꯑꯩ ꯑꯩ ꯈꯪ ꯈꯪꯉꯔꯣꯏ ꯑꯩ ꯈꯪꯉꯔꯣꯏ
ꯍꯂ ꯂꯥꯡ ꯀꯠꯒꯦ
ꯈꯪ ꯈꯪ ꯇꯕꯤ ꯗ ꯀꯩꯅꯣ ꯗꯥꯟꯁ ꯇꯧꯕ ꯅꯨꯡꯉꯥꯏꯌꯦ ꯍꯥꯏꯕꯗꯣ
ꯆꯌꯥꯔꯦ ꯑꯁ ꯆ
ꯈꯨꯄꯣꯡꯒꯨꯝꯕ ꯑꯩ ꯁꯨꯛꯇꯇꯥ ꯇꯥꯗꯦꯕ ꯉꯁꯤꯅ ꯄ꯭ꯔꯖꯅꯤ
ꯍꯣꯏ
ꯑꯗꯣ ꯑꯩ ꯑꯩ ꯅꯨꯄꯥ ꯀꯣꯏꯔꯗꯤ ꯌꯥꯔꯔꯣꯏ ꯍꯥꯏꯕꯗꯣ ꯀꯔꯤꯗ ꯀꯔꯤ ꯀꯔꯤ ꯃꯔꯝ ꯀꯔꯤ ꯀꯔꯤꯒꯤꯔ
ꯈ ꯆ ꯈꯛꯇꯠꯇꯣꯏꯅꯦ ꯅꯪꯁꯦ ꯅꯪꯒꯤ ꯐ꯭ꯔꯦꯟ ꯑꯋꯥ ꯂꯧꯕꯤꯔꯣꯏ ꯈꯪꯉꯦ ꯅꯪ
ꯑꯩꯒꯤ ꯐ꯭ꯔꯦꯟꯒꯤ ꯋꯥ ꯂꯧꯔꯔꯣꯏ
ꯍꯣꯏ ꯑꯗꯨ ꯁꯔꯨꯛꯄꯨꯗꯤ ꯀꯣꯏꯗꯕꯅ ꯐꯔꯦ ꯁꯨꯃꯥꯏꯅ ꯂꯩꯔꯣ ꯄꯥꯟꯗ ꯎꯒꯅꯤꯅꯦ
ꯑꯩ ꯍꯧꯖꯤꯛ ꯑꯩ ꯍꯧꯖꯤꯛ ꯏꯆꯦꯕꯨ ꯀꯣꯜ ꯇꯧꯕꯒꯤꯅꯦꯕ ꯈꯤꯤꯟ ꯇꯥꯕ꯭ꯔꯣ
ꯑꯩꯗꯤ ꯊ ꯑꯩꯗꯤ ꯈꯪꯗ꯭ꯔꯦꯅ ꯅꯪꯅ ꯅꯪꯅ ꯇꯧ ꯇꯧꯕꯗꯣ ꯑꯗꯨꯝ ꯇꯧꯔꯦꯅ ꯑꯩꯗꯤ ꯈꯪꯗꯦ
ꯌꯥꯔꯦ ꯌꯥꯔꯦ ꯑꯩꯗꯣ
ꯅꯪꯗꯣ ꯍꯣ ꯄꯤꯁ ꯆꯥꯏ ꯍꯥꯏꯕ
ꯄꯤꯁ
ꯏꯃꯥꯟꯅꯕꯤꯅ ꯇꯝꯕꯤꯌꯦꯅꯦ ꯀ꯭ꯔꯦꯟꯁꯟ ꯆꯥꯃꯒ ꯄꯤꯁ ꯍꯥꯏ ꯍꯥꯏ ꯅꯦ ꯖꯇ ꯇꯧꯣꯏꯀꯣ ꯅꯦ
ꯋꯥ ꯏꯃꯥꯗ ꯑꯩꯈꯣꯏ ꯄꯥꯔ ꯆꯥꯕꯅꯤ ꯑꯗꯨꯝ ꯍꯥꯏ ꯑꯗꯨꯝ ꯍꯥꯏꯔꯗꯤ ꯅꯣꯏ ꯑꯅꯤꯕꯨ ꯀꯣ ꯀꯧꯔꯔꯣꯏ ꯑꯩ
ꯀꯍꯤ ꯊ ꯁꯥꯕ꯭ꯔ ꯍꯥꯏꯔ ꯄꯤꯁ ꯆ ꯑꯗꯨ
ꯃꯥꯗ ꯑꯗꯨꯝ ꯃꯥ ꯃꯔꯤ ꯆꯥꯕꯒ ꯍꯦꯟ ꯃꯟꯕꯒꯤꯅꯤ ꯍꯦꯟ ꯇꯥꯕ꯭ꯔꯥ
ꯗꯦ ꯇꯋꯏꯍꯦ ꯅꯣꯏꯁꯨꯣ
ꯎꯝ
ꯎ ꯅꯨꯡꯉꯥꯏꯕꯅꯦ ꯅ ꯌ
ꯃꯤꯡ ꯃꯤꯡ ꯈꯪꯗꯕꯒꯤꯅꯦ ꯑꯩ
ꯍꯣꯏ ꯍꯣꯏ ꯍꯋꯥꯏ ꯃꯔꯨ ꯍꯥꯏꯔꯣ
ꯋꯥꯋꯥꯏ ꯃꯔꯨ
ꯍ
ꯍꯋꯥꯏꯒꯤ ꯅꯠꯇꯦꯅ
ꯑꯣ
ꯀꯩꯅꯣ ꯑꯗꯣ ꯑꯩ ꯈꯪꯗꯦ ꯑꯣ ꯍꯋꯥꯏ ꯃꯔꯨꯁꯨ ꯅꯠꯇꯦ ꯄꯤꯁꯨ ꯅꯠꯇꯦꯕ
ꯑꯣ ꯌꯥꯔꯦ ꯌꯥꯔꯦ ꯅꯪꯒꯤꯗꯣ ꯌꯥꯔꯦ ꯇꯁꯦ ꯑꯣ
ꯄꯤꯒꯨꯝꯕ ꯄꯤ ꯃꯥꯟꯕꯒꯤ ꯄꯤꯁ ꯍꯥꯏꯕꯅꯦ
ꯑꯩꯗꯤ ꯀ ꯆꯍꯤꯗꯑ ꯪꯗꯤ ꯌꯥꯝ ꯍꯥꯏ
ꯑꯗꯨꯝ ꯇꯧꯗ꯭ꯔꯗꯤ ꯍꯤꯡꯕ ꯉꯝꯂꯔꯣꯏꯔꯁ
ꯇꯥꯏ ꯍꯥꯏ ꯍꯥꯏ ꯌꯥꯝꯅ ꯎꯅꯤꯡꯕ ꯍꯥꯏ ꯇꯥꯕ ꯃꯥꯒꯤ ꯀꯣꯍꯥꯏꯗꯣ ꯑꯩꯗꯤ ꯍꯥꯏꯕ ꯍꯩꯇ꯭ꯔꯦꯕ ꯃꯥꯅ ꯍꯥꯏ ꯎ ꯄꯤꯁ ꯀꯥꯏ ꯍ ꯀꯔꯤ ꯅꯅꯨꯡꯉꯥꯏꯕ
ꯃꯥꯅ ꯍꯦ ꯃꯟꯕꯒꯤꯅꯦ ꯅꯣꯏ ꯅꯣꯏꯗꯤ ꯀꯦꯟ ꯁꯪ ꯆꯕ꯭ꯔꯥ
ꯑꯩꯣꯏ ꯍꯥꯏꯦ
ꯍꯥꯥ
ꯑ
ꯅꯪꯒꯤ ꯈꯣꯟꯖꯦꯜ ꯇꯥꯗꯦ ꯇꯥꯕ꯭ꯔ‌ꯣ
ꯃꯥꯏꯔꯦꯟ ꯃꯥꯏꯔꯦꯟ
ꯃꯥꯏꯔꯦꯟꯗꯤ ꯀꯔꯤꯅꯣ
ꯃꯤ
ꯍꯥꯥ
ꯎꯝ
ꯑꯁ ꯅꯪꯒꯤ ꯅꯪꯒꯤ ꯈꯣꯟꯖꯦꯜ ꯇꯥꯗꯦ ꯇꯥꯗꯦ
ꯑ ꯀꯤꯟ
ꯄꯝꯀꯤꯟ
ꯎꯝ
ꯄꯝꯀꯤꯟꯗꯣ ꯃꯥꯏꯔꯦꯟ ꯍꯥꯏꯕ꯭ꯔꯥ
ꯍꯣꯏ
ꯑꯩ ꯑꯩ ꯃꯩꯇꯩꯂꯣꯟ ꯌꯥꯝ ꯈꯪꯈ꯭ꯔꯦ
ꯈꯪꯗ꯭ꯔꯗꯤ ꯀꯩꯅꯣ ꯁꯅꯥꯔꯒ ꯈꯪꯗ꯭ꯔꯗꯤ ꯂꯩ
ꯌꯥꯝ ꯏꯝꯄ꯭ꯔꯨꯚ ꯇꯧꯈ꯭ꯔꯦꯕ
ꯑꯗꯨꯅꯤ ꯗꯣꯛꯇꯔꯗꯤ ꯀꯩꯅꯣ
ꯃꯥꯏꯔꯦꯟ ꯃꯥꯏꯔꯦꯟ
ꯍꯔ
ꯍꯤꯟꯗꯤ ꯍꯤꯟꯗꯤꯁꯨ ꯍꯤꯟꯗꯤꯁꯨ ꯑꯗꯨꯝ ꯍꯥꯏꯕ ꯑꯦꯞꯁ ꯂꯩꯔꯗꯤ ꯐꯒꯅꯤ ꯉꯥꯡꯕ ꯉꯥꯡꯕ ꯑꯦꯞꯁ ꯂꯩꯔꯗꯤ
ꯍꯣꯏ ꯍꯣꯏ ꯀꯔꯤꯕ ꯃꯥꯅ ꯄꯤꯁ ꯄꯤꯁ ꯆꯥꯏ ꯍꯥꯏꯕꯗ‌ꯣ
ꯌꯥꯔꯦ ꯌꯥꯔꯦ ꯌꯥꯔꯦ ꯁꯤ ꯄꯦꯁꯇꯣ ꯇꯣꯛꯈ꯭ꯔꯣ
ꯌꯥꯝ ꯅꯣꯛꯅꯤꯡꯕ ꯍꯥꯏ
ꯅꯪꯗꯣ ꯍꯧꯖꯤꯛ ꯑꯩꯕꯨ ꯇꯧꯒꯦ ꯇꯧꯕꯅꯦ ꯑꯩ ꯈꯪꯉꯦ
ꯅꯠꯇꯤꯌꯦ ꯅꯣꯛꯅꯤꯡꯕꯒꯤꯅꯦ
ꯅꯣ ꯑꯣ ꯑꯗꯨꯗꯤ ꯅꯪ ꯅꯣꯛ ꯅꯠꯇꯦꯕ ꯅꯪ ꯅꯣꯛꯇꯦꯅ ꯅꯠꯇꯦ ꯍꯥꯏꯕ ꯅꯪ ꯍꯥꯏꯕꯁꯤꯡ ꯑꯗꯨꯝ ꯅ‌ꯣꯛꯇꯣꯏꯅꯦ
ꯌꯥꯔꯤ ꯅꯪꯁꯦ ꯆꯤꯟ ꯌꯥꯝ ꯀꯜꯂꯝꯃꯤꯅ
ꯅ ꯑꯩꯅ ꯆꯨꯝꯕꯒꯤ ꯑꯩ ꯇꯟꯕꯅꯦꯕ
ꯀꯟꯗꯨꯀꯣ ꯁꯤ ꯅꯨꯄꯤꯁꯦ
ꯅꯪ ꯎꯔꯗꯤ ꯑꯩ ꯅꯪ ꯃꯣꯏꯕꯨ ꯎꯔꯗꯤ ꯑꯩ ꯑꯩ ꯋꯥ ꯍꯥꯏꯔꯔꯣꯏ ꯑꯗꯨꯝ ꯅ ꯅꯣꯏꯕꯨ ꯎꯗꯕꯒꯤꯅꯤ
ꯑꯣ ꯅꯨꯄꯤ ꯆꯤꯟ ꯀꯟꯕ
ꯍꯣꯏ ꯑꯩꯗꯤ ꯅꯣꯏꯕꯨ ꯎꯔꯗꯤ ꯑꯣꯕꯤꯗꯤꯌꯟ ꯑꯣꯕꯤꯗꯤꯌꯟꯗꯣ
ꯌꯥ
ꯅꯣꯏ ꯅꯣꯏꯒꯤ ꯅꯦꯠꯋꯥꯛꯗꯣ ꯍꯧꯈ꯭ꯔꯦ
ꯍꯥꯥ
ꯑꯣ
ꯍꯣꯏ
ꯊꯕꯛ ꯎꯝ ꯍꯌꯦꯡ ꯊꯕꯛ ꯆꯠꯂ‌ꯣꯏ ꯑꯩꯈꯣꯏꯒꯤ ꯑꯣꯖꯥ ꯂꯥꯛꯑꯔꯣꯏ ꯍꯥꯏꯌꯦ
ꯅꯨꯡꯉꯥꯏꯔ‌ꯣꯏꯅ‌ꯦ
ꯍꯣꯏ ꯑꯗꯨꯒꯤꯅꯤ ꯍꯧꯖꯤꯛꯐꯥꯎ ꯑꯩ ꯑꯗꯨꯝ ꯂꯩꯕ ꯂꯩꯕꯁꯤ
ꯑꯁ ꯅ‌ꯣꯏꯒꯤ ꯅꯃꯥꯟꯅꯕꯤ ꯑꯀꯟꯕꯤꯗꯣ
ꯍꯣꯏ
ꯒꯦꯝ ꯒꯦꯝꯁ ꯁꯅꯥꯕ꯭ꯔꯥ ꯍꯧꯖꯤꯛ
ꯅꯪꯗꯤ ꯒꯦꯝ ꯁꯥꯟꯅꯔꯤ ꯍꯥꯏ ꯉꯁꯥꯏꯗꯣ
ꯍꯧꯖꯤꯛ ꯍꯧꯖꯤꯛ ꯁ ꯅꯥꯕ ꯃꯥꯜꯂꯦ
ꯑꯣ ꯃꯥꯗꯤ ꯑꯗꯨꯒ ꯌꯥꯝꯅ ꯃꯔꯨ ꯑꯣꯏꯔꯤꯅꯦ
ꯃꯥꯗ ꯀꯩꯅꯣ ꯁꯤꯟꯗꯁꯨ ꯌꯥꯝ ꯃꯁꯤ ꯌꯥꯝ ꯄꯩꯁꯥ ꯐꯪꯕꯒꯤ ꯌꯥꯝ ꯐꯥꯎꯔꯒ ꯂꯩꯕꯅꯤ ꯃꯥꯒꯤ ꯃꯤꯡ ꯍꯥꯏꯔꯁꯨ ꯀꯩꯅꯣ ꯇꯧꯔꯒꯀꯣ
ꯎꯝ
ꯃꯥꯒꯤ ꯃꯥꯒꯤ ꯐꯦꯟꯁ ꯃꯥꯒꯤ ꯐꯦꯟꯁ ꯑꯅꯤꯁꯨ ꯂꯩꯕ ꯂꯩꯕꯒꯤ
ꯑꯝ
ꯌꯥꯝ ꯐꯥꯎꯔꯒ ꯂꯩꯌꯦ ꯃꯥꯗꯤ
ꯎꯝ
ꯋꯥ ꯋꯥ ꯑꯃꯗꯁꯨ ꯍꯥꯏꯕ ꯌꯥꯗꯦꯕ ꯃꯥ ꯃꯉꯣꯟꯗ
ꯍꯥꯎꯕ ꯃꯤ ꯉꯥꯛꯇ ꯉꯥꯏꯔꯦꯗ ꯑꯗꯨ
ꯑꯩ ꯈꯛꯇꯅꯦ ꯐꯥꯎꯗꯕꯤ
ꯍꯋꯥꯣꯏ ꯇ ꯍꯥꯎꯗ ꯌꯥꯝ ꯐꯥꯎ
ꯅꯪꯒꯤ ꯅꯦꯋꯥꯛꯗꯣ ꯑꯦꯗꯖꯁ ꯇꯧꯋ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
ꯇꯔꯣ
ꯇꯕ꯭ꯔꯥ
ꯅꯪꯒꯤ ꯅꯦꯠꯋꯥꯛꯗꯣ ꯅꯨꯡꯉꯥꯏꯇꯦꯕ
ꯑꯣꯗꯤ ꯇꯑꯌꯦ
ꯑꯣ ꯍꯧꯖꯤꯛꯇꯤ ꯍꯧꯖꯤꯛꯇꯤ ꯇꯥꯏꯦ ꯍꯣꯏ
ꯅꯪꯒꯤ ꯔꯨꯝꯃꯦꯠꯇꯤ ꯇꯨꯝꯈ꯭ꯔꯕ꯭ꯔꯣ
ꯍꯣꯏ ꯍꯣꯏ ꯑꯩꯒꯤ ꯔꯨꯝꯃꯦꯗꯤ ꯑꯣꯕꯤꯗꯤꯌꯟꯅꯤ ꯇꯣꯝꯕ ꯀꯥꯟꯗꯗꯤ
ꯌꯥꯔꯦꯅꯦ ꯑꯗꯨ ꯃꯣꯏꯒ ꯈꯔ ꯈꯔ ꯇꯝꯃꯨꯅ
ꯑꯦꯁ
ꯌꯥꯗꯦ
ꯑꯩꯈꯔꯤꯒꯤ ꯌꯥꯗꯕ
ꯈꯪꯗꯦ ꯑꯩꯒꯤ ꯃꯤꯦꯠꯅꯔꯥ ꯑꯩꯒꯤ ꯈꯨꯠꯅꯔꯥ ꯑꯩꯒꯤ ꯐꯣꯟꯅꯔ ꯌꯥꯗꯦ
ꯐꯣꯟꯅ ꯐꯣꯟ ꯈꯨꯠ ꯌꯦꯡ ꯀꯗꯥꯏꯗꯤ ꯌꯥꯗꯣꯏꯅꯤ
ꯑꯩꯒꯤ ꯃꯦꯛꯀꯥ ꯑꯩꯒꯤ ꯐꯣꯟꯒ ꯑꯗꯨꯝ ꯀꯟꯅꯦꯛ ꯇꯧꯔꯒ ꯂꯩꯅꯤꯡꯕ
ꯔ
ꯑꯩ ꯅꯪꯒꯤ ꯅꯦꯠꯋꯥꯛ ꯋꯥ ꯈꯛꯇꯦ
ꯑꯩꯗꯤ ꯐꯖꯅ ꯇꯥꯔꯤꯌꯦꯦ ꯅꯪ ꯇꯥꯗꯕ꯭ꯔꯥ
ꯍꯧꯖꯤꯛꯇꯤ ꯇꯥꯏꯦ ꯑꯗꯨꯝ ꯋꯥ ꯅꯪ ꯁꯥꯡꯅꯕ ꯍꯥꯏꯔꯗꯤ ꯑꯗꯨꯝ ꯆꯠꯈ꯭ꯔꯕ
ꯣꯌꯦ
ꯍꯌꯦꯡ
ꯑꯣ
ꯍꯥꯥ
ꯑ
ꯀꯩꯅꯣꯠꯇꯣ ꯍꯣꯏ ꯇꯥꯏꯌꯦ ꯇꯥꯏꯌꯦ ꯑꯥ
ꯌꯥꯗ ꯍꯒꯠꯇꯣ ꯏꯅ
ꯈꯪꯗꯦ ꯊꯕꯛ ꯆꯠꯂꯔꯣꯏ ꯑꯗꯨꯗꯤ ꯊꯦꯡꯅ ꯍꯧꯔꯒꯅꯤ
ꯑꯣ ꯑ꯭ꯔꯃ ꯌꯦꯡ꯭ꯔꯣ
ꯌꯦꯡꯉꯦ ꯆꯃꯥ ꯌꯦꯡꯉꯦ ꯑꯗꯣ ꯀꯩꯅꯣ ꯑꯁꯤ ꯔꯤꯕꯣꯟ ꯔꯣꯀꯤꯗꯣ ꯂꯣꯏꯔꯒ
ꯎꯝ
ꯀꯩꯅꯣ ꯁꯀꯨꯜ ꯁ꯭ꯀꯨꯜꯗ ꯁ꯭ꯀꯨꯜ ꯕꯣꯂꯤꯡ ꯇꯧꯕꯗ ꯑꯣꯖꯥ ꯑꯃ ꯂꯥꯛꯂꯒ ꯀꯧꯕꯗꯣ ꯃꯥ ꯑꯩꯁꯨ ꯃꯤꯡ ꯀꯧꯈ꯭ꯔꯦ ꯑꯗꯨ ꯌꯦꯡꯉꯦ
ꯎꯝ
ꯌꯦꯡꯉꯦ ꯗꯨ ꯃ ꯌꯥꯝ ꯌꯝ ꯌꯝ ꯌꯦꯡꯗꯦꯗ ꯍꯧꯖꯤꯛ ꯍꯧꯖꯤꯛꯀꯥꯟꯗꯤ ꯕꯧꯗꯣ ꯑꯗꯨꯝ ꯌꯦꯡꯕꯅꯤꯅꯀꯣ